ꯑꯣ ꯀꯔꯤꯅꯣ
ꯎꯝ ꯅꯆꯤꯟ ꯌꯥꯝ ꯀꯜꯂꯦ ꯉꯁꯤ
ꯐꯖꯅ ꯇꯨꯝꯕꯒꯤꯅꯦ ꯊꯦꯡꯅ ꯍꯧꯒꯠꯄꯒꯤꯀꯣ
ꯑꯗꯨ ꯅꯪꯗꯣ
ꯎꯝ
ꯀꯣ ꯋꯥꯏ ꯁꯤꯠ ꯂꯩꯕꯗꯨ ꯂꯣꯏꯔꯕ ꯍꯥꯏ ꯁꯤꯠꯂꯒ ꯂꯩꯕꯗꯨ ꯂꯣꯏꯔꯅꯤ
ꯎꯝ
ꯎꯝ
ꯂꯣꯏꯔꯦ
ꯂꯣꯏꯔꯦ ꯃꯄꯥꯟꯗꯁꯨ ꯂꯩꯌꯦ ꯇꯜꯂꯦ ꯇꯧꯅꯕ
ꯎꯝ ꯅꯣꯏ ꯑꯌꯥꯝꯕꯗꯣ ꯊꯕꯛ ꯆꯠꯈ꯭ꯔꯦ
ꯆꯠꯇ꯭ꯔꯤꯗ
ꯅꯣꯡ ꯆꯨꯔꯁꯨ ꯆꯠꯄ꯭ꯔꯣ ꯃꯣꯏ ꯊꯕꯛꯇꯣ
ꯃꯥꯅ ꯆꯠꯅꯤꯡꯉꯗꯤ ꯆꯠꯅꯤꯡꯗ꯭ꯔꯗꯤ ꯊꯣꯛꯀꯅꯤ
ꯑ ꯃꯣꯏ ꯃꯣꯏ ꯊꯕꯛ ꯇꯧꯕꯗꯣ ꯅꯨꯄꯤꯁꯨ ꯌꯥꯎꯕ꯭ꯔꯥꯀꯣ ꯃꯣꯏ ꯊꯕꯛ ꯇꯧꯐꯝꯗꯕ ꯅꯨꯄꯥ ꯉꯥꯛꯇꯅꯤꯀꯣ
ꯑ ꯅꯨꯄꯤꯒꯤꯁꯨ ꯂꯩꯔꯝꯒꯅꯤ
ꯍꯥꯥ
ꯅꯨꯄꯤꯁꯨ ꯂꯩꯔꯝꯒꯅꯤꯕ
ꯎꯝ ꯐꯖꯔꯦ
ꯍꯥ
ꯌꯥꯔꯛꯇ꯭ꯔꯦ ꯍꯧꯖꯤꯛꯇꯤ
ꯑꯩꯒꯤꯔꯣ
ꯑꯩꯒꯤ
ꯑꯣ
ꯑꯩꯒꯤ ꯅꯦꯠꯋꯥꯛ ꯑꯩꯒꯤ ꯅꯦꯠꯋꯥꯛ ꯎꯝ
ꯆꯥꯛ ꯆꯥꯈꯤꯔꯣꯏꯗ꯭ꯔꯣ
ꯑꯁ ꯑꯁ ꯅꯣꯡ ꯆꯨꯕꯒꯤ ꯌꯨꯝꯗ ꯀꯨꯝ ꯌꯥꯗꯕꯒꯤꯅꯤꯅꯦ ꯇꯧꯁꯦ
ꯑꯣ ꯆꯦꯂꯣ
ꯑꯁꯦꯡꯕ
ꯁꯦꯡꯕ ꯍꯥꯏꯌꯦ ꯅꯪꯕꯨꯗꯤ ꯋꯥ ꯉꯥꯡꯕ ꯌꯥꯗꯦ
ꯀꯩꯒꯦ
ꯈꯪꯗꯦ
ꯐꯒꯤ ꯇꯧꯕ ꯌꯥꯗꯕ꯭ꯔꯥ ꯑꯩꯕꯨ
ꯑꯣ
ꯎꯝ ꯌꯥꯏꯗ ꯑꯩꯅ ꯁꯨꯝ ꯂꯛꯅꯅꯤꯡꯕꯒꯤ ꯇꯧꯕꯅꯤꯅ
ꯆꯤꯟꯊꯤꯌꯦ ꯍꯦ
ꯎ ꯍ ꯍ ꯑ ꯑꯃꯨꯛ ꯍꯤꯞꯄꯦ ꯑꯃꯨꯛ ꯇꯨꯝꯃꯦ ꯃꯨ ꯐꯣꯟ ꯌꯦꯡꯉꯦ ꯂꯣꯏꯔꯦꯍꯦ
ꯅꯨꯡꯉꯥꯏꯔꯝꯅꯤ
ꯅꯨꯡꯉꯥꯏꯔꯝꯗꯧ ꯃꯥꯟꯕ꯭ꯔꯣ
ꯅꯨꯡꯉꯥꯏꯇꯕ꯭ꯔꯣ ꯑꯗꯨꯃꯥꯏꯅ ꯇꯧꯔꯁꯨ
ꯎꯝ ꯅꯨꯡꯉꯥꯢ ꯅꯨꯡꯉꯥꯢꯇꯦꯗ
ꯀꯩꯒꯤ
ꯈꯪꯗꯦꯗ ꯋꯥꯏꯑꯦꯕ ꯍꯤꯞꯃꯜꯂꯁꯨ ꯅꯣꯟꯊꯔꯛ ꯇꯨꯝꯕꯅꯦꯅꯀꯣ ꯃꯔꯛ ꯃꯔꯛꯇ ꯑꯩꯒꯤ ꯈ꯭ꯋꯥꯡꯗꯨꯣ ꯅꯥꯕ ꯃꯔꯛ ꯃꯔꯛꯇ ꯄꯥꯝꯕꯣꯝꯁꯤꯡꯗꯨ ꯋꯥꯕ ꯑꯗꯨꯃꯥꯏꯅ ꯇꯧ
ꯈꯪꯗ꯭ꯔꯦ ꯈꯪꯗ꯭ꯔꯦ ꯋꯥꯔꯗꯤ ꯇꯕ꯭ꯔ ꯒꯂꯣ
ꯍ ꯑꯃꯨꯀ ꯆꯝꯄꯦꯟꯟꯗꯅꯦ
ꯎꯝ ꯅꯣꯡꯁꯤꯗꯤ ꯄꯨꯔꯥ ꯅꯣꯡꯉꯍꯦ
ꯅꯣꯡꯁꯤꯗꯤ ꯄꯨꯥ ꯅꯣꯡꯅꯤ ꯍꯥꯏꯌꯦ ꯌꯥꯏꯅꯦ ꯅꯪꯒꯤ ꯇꯥꯁꯨ ꯈꯖꯤꯛ ꯈꯖꯤꯛ ꯆꯨꯔ ꯌꯥꯝ ꯆꯨꯈ꯭ꯔꯦꯀꯣ
ꯋꯥ
ꯊꯣꯡꯕ ꯂꯣꯏꯔꯕ ꯅꯪꯕꯨꯣ
ꯔꯣꯏꯔꯦ
ꯎꯝ ꯅꯍꯥꯟ ꯂꯩꯏꯗꯤ ꯆꯥꯕ ꯌꯥꯔꯅꯤꯅꯦ ꯅꯪ ꯅꯪꯗꯤ ꯊꯕꯛ ꯇꯧ ꯆꯠꯄꯁꯨ ꯇꯞ ꯇꯞꯅ ꯇꯧꯋꯦ ꯐꯤꯔꯣꯜ ꯁꯦꯠꯄ ꯐꯥꯎ ꯌꯥꯝ ꯇꯞꯄꯦ
ꯎ
ꯆꯥꯕ꯭ꯔꯥ
ꯑ
ꯀꯩꯅꯣ ꯇꯨꯃꯤ ꯂꯩꯔꯣ
ꯇꯨꯃꯤꯟꯅ ꯂꯩꯇꯦꯗ
ꯑꯣ ꯋꯥꯉꯔꯕꯒꯔ ꯎꯝ ꯎꯝꯝ
ꯋꯥ ꯉꯥꯡꯗ ꯄꯤꯗ
ꯑꯣ ꯅꯪ ꯍꯥꯟꯅ ꯑꯉꯥꯡ ꯑꯣꯏꯔꯤꯉꯩꯗꯀꯣ
ꯎꯝ
ꯑꯗꯨꯒꯤ ꯃꯇꯥꯡꯗ ꯃꯤꯃꯤꯗꯣ ꯀꯌꯥ ꯀꯌꯥ ꯀꯌꯥ ꯀꯌꯥ ꯄꯤꯔꯝꯒꯦꯅꯪ ꯈꯪꯕ꯭ꯔꯥ
ꯃꯤꯃꯤꯔꯣ
ꯎꯝ
ꯀꯥꯎꯈꯔ꯭ꯦ
ꯃꯤ ꯃꯤ ꯅꯠꯇꯕ ꯑꯣ ꯋꯥꯏ ꯋꯥꯏ ꯍꯥꯏꯅ ꯍꯥꯟꯅ ꯊꯣꯛꯄꯅꯤꯅꯦ
ꯋꯥꯏ ꯋꯥꯏ ꯑꯁ ꯀꯥꯎꯈ꯭ꯔꯦ
ꯑꯗꯨ ꯅꯪꯅ ꯈ꯭ꯋꯥꯏꯗꯒꯤ ꯆꯥꯅꯤꯡꯕ ꯑꯁꯄꯣꯠꯁꯦ ꯀꯩ ꯑꯣꯏꯔꯥ
ꯂꯣꯏꯅꯥ ꯆꯥꯅꯤꯡꯉꯤ
ꯂꯣꯏꯅꯥ ꯆꯥꯅꯤꯡꯉꯦ
ꯎꯝ
ꯎꯝ
ꯄꯤ ꯂꯩꯕꯤꯗꯣ ꯃꯥꯜꯂꯤꯍꯦ ꯐꯖꯅ ꯍꯥꯡꯉꯤꯍꯦ
ꯂꯩꯕꯤꯗꯧ ꯃꯥꯜ ꯍꯥꯏꯕ꯭ꯔꯣ
ꯎꯝ ꯐꯖꯅ ꯍꯪꯕꯗꯣ
ꯍꯥꯥ ꯑꯗꯨ ꯅꯣꯡꯃ ꯅꯣꯡꯃ ꯀꯅꯥ ꯈꯪ ꯂꯝꯕꯤ ꯂꯝꯍꯥꯡꯗ ꯊꯥꯖꯗꯅ ꯊꯦꯡꯅꯔꯗꯤ ꯂꯩꯕꯤꯒꯅꯣ
ꯑꯁ ꯑꯥ ꯑꯩꯁꯦ ꯑꯉꯥꯡ ꯃꯆꯥ ꯅꯠꯇ꯭ꯔꯦꯀꯣ
ꯑꯩꯌꯥ ꯂꯩꯕꯤꯒꯅꯨ
ꯑꯣ ꯂꯩꯕꯤꯅꯨ
ꯑꯦ
ꯂꯩꯕꯤꯒꯅꯨ ꯍꯥꯏꯕ ꯀꯣ
ꯍꯣꯏ ꯍꯣꯏ ꯍꯣꯏ ꯂꯩꯕꯤꯔꯣꯏ ꯂꯩꯕꯤꯔꯣꯏ ꯂꯩꯕꯤꯕ ꯐꯥꯎ ꯂꯩꯍꯟꯅꯤꯡꯗ꯭ꯔꯗꯤ ꯂꯩꯕꯤꯗ꯭ꯔꯒ ꯇꯣꯛꯑ ꯂꯣꯏꯔꯦ ꯀꯩꯅꯣ ꯃꯤꯅ ꯅꯨꯡꯁꯤꯅꯒꯦ ꯍꯥꯏꯔꯒ ꯋꯥꯔꯦ
ꯋꯥ ꯋꯥꯏꯑꯦ ꯑꯗꯨ ꯇꯨꯔꯒꯥ ꯂꯩꯅꯤꯡꯉꯤ ꯉꯁꯤꯗꯤ ꯅꯣꯡ ꯆꯨꯕꯁꯤꯀꯣ
ꯅꯨꯉꯥꯏꯅꯤꯀꯣ ꯇꯨꯝ ꯇꯨꯝꯃꯒ ꯐꯣꯟ ꯃꯦꯠꯂꯒ ꯏꯁꯩ ꯇꯥꯔꯒ ꯁꯨꯃꯥꯏ
ꯎꯝ
ꯑꯗꯨꯕꯨ ꯑꯁꯤ ꯅꯨꯃꯤꯠꯁꯤꯗ ꯌꯦꯟꯁꯥꯡ ꯍꯥꯎꯗ꯭ꯔꯗꯤ ꯀꯔꯤꯁꯨ ꯁꯨꯡꯅꯨꯡ ꯅꯨꯡꯉꯥꯏꯔꯣꯏ ꯍꯥꯏꯖꯅꯤ
ꯑꯗꯨ ꯏꯟꯁꯥꯡ ꯍꯥꯎꯕ ꯂꯧꯔ ꯆꯥꯎꯥꯛꯅꯣ
ꯎꯝ ꯅꯨꯡꯇꯤꯒꯤ ꯌꯦꯟꯁꯥꯡ ꯑꯍꯥꯎꯕ ꯆꯥꯏ ꯑꯩꯈꯣꯏ ꯕꯥꯅ ꯑꯗꯨꯝ ꯊꯕꯛ ꯁꯨꯔꯤꯕ ꯐꯥꯎꯔꯗꯤ ꯂꯧ ꯃꯇꯝꯗꯗꯤ ꯆꯥꯛꯍꯥꯎꯕ ꯆꯥꯎꯅ ꯅꯨꯡꯇꯤꯒꯤ ꯆꯥꯏ ꯑꯗꯨꯒꯤ ꯍꯧꯖꯤꯛꯇꯨ ꯌꯥꯗ꯭ꯔꯦꯕ
ꯑꯣ ꯇꯣꯉꯥꯟ ꯇꯣꯉꯥꯟꯅ ꯆꯥꯎ ꯌꯦꯟ ꯆꯥꯑꯣ ꯄꯣꯛ ꯑꯦ ꯀꯩꯅꯣ ꯑꯣꯛꯁꯥ ꯆꯥꯎ ꯑꯗꯨꯒ ꯁꯟꯁꯥ ꯆꯥꯎ ꯇꯨꯝ ꯅꯨꯡꯇꯤ ꯅꯨꯡꯇꯤꯒꯤ ꯁꯤꯟꯂꯒ ꯆꯥꯑꯣꯕꯥ
ꯑꯩꯈꯣꯏꯗꯤ ꯉꯔꯥꯡꯗꯤ ꯉꯥ ꯆꯥꯏ ꯑꯗꯨ ꯉꯁꯤ ꯂꯧ ꯂꯣꯏꯔꯦ ꯀꯩ ꯆꯥꯗꯅꯣ
ꯑꯣ
ꯑꯩꯈꯣꯏ ꯂꯧ ꯁꯨꯕ ꯃꯑꯣꯡꯗ ꯅꯣꯛꯅꯤꯡꯉꯦ ꯍꯟꯗꯛꯇꯤ
ꯎꯝ
ꯍꯩꯗꯣꯝ ꯑꯅꯤ ꯑꯍꯨꯝ ꯈꯛꯇꯪ ꯑꯃꯨꯛ ꯐꯧ ꯍꯨꯜꯂꯦ ꯑꯃꯨꯛ ꯑꯅꯤ ꯑ ꯈꯛꯇꯪ ꯑꯃꯨꯛ ꯉꯔꯥꯡꯁꯨ ꯍꯨꯜꯂꯦ ꯉꯁꯤꯁꯨ ꯑꯃꯨꯛ ꯐꯩꯗꯣꯝ ꯃꯔꯤ ꯈꯛꯇꯅꯦ ꯍꯨꯟꯒꯗꯕꯗꯣ
ꯎꯝ
ꯑꯗꯨꯒ ꯂꯣꯏꯔꯦ ꯍꯨꯝ ꯍꯨꯝ ꯍꯨꯝ ꯍꯝ -ꯍꯝ ꯅꯪ ꯂꯧ ꯂꯤꯡꯕ ꯍꯩꯕ꯭ꯔꯥ ꯍꯩꯇꯦ
ꯎꯝ
ꯅꯪꯗꯣ ꯈꯔ ꯎꯝ ꯌꯥꯝ ꯑꯉꯥꯡ ꯑꯣꯏꯗ꯭ꯔꯤꯉꯩꯗ ꯅꯣꯏ ꯃꯥ ꯅꯣꯏꯕꯥꯅ ꯊꯕꯛꯀꯗꯤ ꯌꯥꯝ ꯇꯧꯍꯟꯗ ꯃꯥꯜꯂꯦꯀꯣ
ꯐꯥ
ꯅꯪꯕꯨꯗꯤ ꯊꯕꯛ ꯌꯥꯝ ꯇꯧꯍꯟꯗꯕ ꯃꯥꯜꯂꯦꯕ ꯅꯣꯏ ꯏꯃꯨꯡꯅ
ꯀꯩꯅꯣ ꯈꯨꯟꯗ ꯂꯩꯔꯒ ꯑꯗꯨꯝ ꯀꯩꯅꯣ ꯊꯕꯛ ꯇꯧꯗꯕꯩꯅꯤꯗ
ꯎꯝ ꯀꯥ ꯍꯦꯟꯅ ꯇꯧꯋ꯭ꯑꯣꯁꯨ ꯍꯥꯏꯗꯕꯀꯣ
ꯑꯗꯨ ꯆꯠꯇꯤ ꯆꯠꯂꯦ ꯑꯗꯨ ꯀꯣ
ꯎꯝ
ꯑ ꯑꯩꯈꯣꯏꯒꯤ ꯂꯧ ꯈꯛꯇ ꯆ- ꯑꯦ ꯑꯩꯈꯣꯏꯒꯤ ꯂꯧ ꯈꯛꯇ ꯆꯠꯄꯒꯤꯀꯣ ꯃꯤꯒꯤ ꯂꯧꯗ ꯆꯠꯇꯦꯕ
ꯎꯝ
ꯈꯣꯏꯒꯤ ꯂꯧ ꯑꯥ ꯑꯩꯈꯣꯏ ꯏꯕꯣꯛ ꯑꯩꯈꯣꯏ ꯏꯕꯣꯛ ꯈꯣꯏꯒꯤ ꯑꯩꯈꯣꯏ ꯏꯆꯦꯈꯣꯏꯒꯤ ꯁꯤꯅ ꯂꯣꯏꯔꯦ ꯆꯠꯄꯗꯣ ꯆꯠꯇꯕ ꯃꯇꯝꯁꯨ ꯂꯩꯌꯦꯅ
ꯐꯩꯌꯦꯅꯦ ꯌꯥꯏ ꯌꯥꯏ
ꯌꯥꯕꯅꯤ ꯌꯥꯕꯅꯤ
ꯑꯩꯈꯣꯏ ꯏꯃꯨꯡꯗꯁꯨ ꯀꯣ
ꯎꯝ
ꯏꯆꯦ ꯑꯃꯈꯛꯇꯅꯦꯕ
ꯎꯝ
ꯑꯗꯨꯒꯤ ꯀꯨꯝ ꯍꯟꯗꯛꯁꯦ ꯑꯩꯈꯣꯏ ꯂꯧ ꯑꯗꯨꯛ ꯁꯨꯔꯤꯕꯗꯣ ꯃꯥꯗꯤ ꯑꯝꯇ ꯂꯥꯛꯇꯦ
ꯑꯣ
ꯏꯃꯥꯒ ꯃꯕꯥꯟꯅꯤ ꯑꯗꯨꯝ ꯏꯃꯥꯕꯨ ꯌꯦꯡꯉꯒ ꯑꯗꯨꯝ ꯂꯩ
ꯎꯝ
ꯅꯨꯄꯤ ꯅꯨꯄꯤ ꯈꯣꯏꯒꯤ ꯄꯨꯟꯁꯤꯁꯦ ꯃꯔꯛꯇꯗꯤ ꯅꯨꯡꯉꯥꯏ ꯃꯔꯛꯇ ꯗꯤ ꯌꯥꯝ ꯉꯦꯀꯣ
ꯈꯪꯗꯦ
ꯂꯧ ꯅꯨꯄꯤꯠꯇꯤ ꯃꯣꯏ ꯍꯝ ꯍꯝ ꯍꯝ
ꯂꯧꯒꯤ ꯃꯇꯝ ꯑꯣꯏꯔꯗꯤ ꯅꯨꯄꯤꯁꯤꯡ ꯊꯕꯛ ꯇꯧꯗ ꯍꯥꯏꯕ꯭ꯔꯣ